ꯄ꯭ꯔ
ꯑꯣ ꯍꯣꯏ ꯍꯣꯏ ꯇꯥꯏ ꯇꯥꯏ ꯉꯥꯁꯥꯏꯗꯣ ꯎꯝ ꯃꯊꯟꯗ
ꯑꯥ ꯑꯥ ꯑꯥ ꯍꯣꯏ ꯅꯖꯋꯥꯟ ꯅꯥ ꯑꯣꯏꯔꯝꯅꯤ
ꯎꯝ ꯅꯦꯠꯋꯥꯛꯁ ꯅꯥꯔꯥ ꯈꯪꯗꯦ ꯅꯣꯡ ꯆꯨꯕ ꯖꯥꯠꯔꯥ ꯅꯣꯡ ꯇꯥꯗꯦ
ꯑꯣ ꯑꯩꯈꯣꯏꯗꯗꯤ ꯇꯥꯕ ꯍꯧꯔꯦ ꯍꯧꯖꯤꯛꯇꯤ
ꯑ ꯍ ꯅꯣꯡ ꯇꯥꯕꯥ ꯃꯥꯜꯂꯦ ꯅꯣꯡ ꯃꯈꯣꯟ ꯇꯥꯏ
ꯑꯥꯎ ꯑꯩ ꯃꯥꯄꯟꯗ ꯐ
ꯎ ꯅꯣꯡ ꯇꯥꯔꯒ ꯃꯄꯥꯟꯗ ꯐꯝꯕ ꯌꯥꯕ꯭ꯔꯣ
ꯍꯥꯏꯗꯤ ꯕꯔꯤꯟꯗꯥꯗ
ꯑꯣ ꯑꯣꯀꯦ ꯑꯣꯀꯦ ꯑ ꯅꯣꯡ ꯇꯥꯕꯅ ꯅꯨꯡꯉꯥꯏꯕꯥꯅꯤꯗ ꯁꯤꯗꯗꯤ ꯅꯣꯡ ꯇꯥꯗꯕꯒꯤ ꯁꯥꯔꯒ ꯂꯩꯌꯦ
ꯁꯥꯕꯩ ꯁꯔꯨꯛ ꯀꯣ ꯇꯥꯕꯅ ꯐꯩꯗ ꯍꯣꯏ
ꯍꯣꯏ ꯍꯣꯏ ꯅꯣꯡ ꯇꯥꯕꯅꯥ ꯅꯨꯡꯉꯥꯏ
ꯁꯥꯕꯕꯨꯗꯤ ꯋꯥꯏꯑꯦꯕꯀꯣ ꯃꯄꯜꯁꯨ ꯊꯣꯛꯄ ꯌꯥꯗꯔ꯭ꯦ ꯁꯥꯔꯁꯨ ꯅꯣꯡ ꯇꯥꯔꯁꯨ ꯊꯣꯛꯄ ꯌꯥꯗꯦ ꯑꯗꯨꯕꯨ ꯑꯗꯨꯝ ꯌꯨꯝꯗ ꯂꯩꯔꯁꯨ ꯑꯗꯨꯝ ꯅꯨꯡꯉꯥꯏꯌꯦꯅꯀꯣ
ꯎꯝ
ꯀꯩꯗꯧꯔꯤꯅꯣ ꯅꯪꯗꯤ
ꯑ ꯁꯨꯝꯅ ꯑꯗꯨꯝ ꯂꯩꯕꯅꯤꯗ ꯄꯨ ꯂꯩꯔꯗꯤ ꯃꯄꯥꯟ ꯊꯣꯛꯈꯤꯅꯤ
ꯑꯣ
ꯎ ꯕꯣꯠ ꯁꯥꯟꯅꯕ ꯊꯣꯛꯈꯤꯅꯤ ꯅꯪꯗꯤ ꯆꯥꯛ ꯊꯣꯡꯗꯣꯏꯔꯥ ꯀꯃꯥꯏꯅ ꯇꯧꯗꯣꯏꯔꯥ ꯍꯣꯔꯦꯟ
ꯍꯣꯔꯦꯟ ꯀꯣꯛꯅꯨꯀꯣ ꯑꯍꯤꯡꯗ
ꯑꯝꯑ
ꯀꯩꯅꯣ ꯀꯟꯅ ꯇꯥꯕ꯭ꯔꯣ ꯑꯩꯒꯤ ꯁꯤ ꯀꯩꯅꯣꯗꯣ
ꯇꯌꯦ ꯇꯌꯦ ꯌꯥꯝ ꯀꯟꯕꯥꯗꯤ
ꯅꯨꯡ ꯇꯥꯕꯥꯒꯤ ꯃꯈꯣꯟ ꯃꯩ ꯀꯟꯅ ꯇꯥꯔꯣꯏ ꯍꯥꯏꯅ ꯍꯥ
ꯍꯣꯏ ꯇꯥꯏꯌꯦ ꯇꯥꯏꯌꯦ ꯅꯣꯡ ꯇꯥꯕꯗꯣ ꯇꯥꯏꯌꯦꯕ
ꯍꯤꯍꯦ
ꯅꯪ ꯅꯪꯅ ꯉꯥꯡꯕꯁꯨ ꯐꯖꯅ ꯅꯪꯅ ꯉꯥꯡꯕꯁꯨ ꯐꯖꯅ ꯇꯥꯏꯌꯦ
ꯍꯣꯏ ꯍꯣꯏ ꯑꯗꯨꯗꯤ ꯌꯥꯏꯀꯣ
ꯎꯝ ꯎꯝ ꯌꯥꯏꯌꯦ ꯌꯥꯏꯌꯦ
ꯎꯝ
ꯃꯩꯇꯩꯂꯣꯟ ꯐꯖꯅ ꯍꯥꯏꯇ꯭ꯔꯤꯅꯦꯍꯦ ꯑꯩꯁꯨ
ꯑꯩꯁꯨ ꯑꯩꯁꯨꯅꯦ ꯇꯥ ꯁꯤꯗ ꯇꯝꯔꯤꯅꯦ ꯍꯧꯖꯤꯛ
ꯍꯣꯏ ꯅꯪ ꯐꯨꯅ ꯑꯁꯤꯅ ꯍꯥꯏꯍꯟꯈ꯭ꯔꯅꯤ
ꯎꯝ
ꯕꯣꯜ ꯌꯦꯡꯕ꯭ꯔꯣ ꯅꯣꯏꯗꯤ
ꯑꯩꯗꯤ ꯌꯦꯡꯗꯦꯗ
ꯉꯥꯁꯤꯁꯨ ꯌꯦꯡꯂꯔꯣꯏ
ꯌꯦꯡꯔꯣꯏ ꯑꯩꯗꯤ
ꯋꯥꯔ ꯀꯞ ꯃꯇꯝꯗꯤ ꯑꯩꯗꯤ ꯌꯦꯡꯉꯦ ꯍꯣꯏ
ꯍ ꯅꯣꯏ ꯅꯨꯄꯥꯗꯤ ꯌꯦꯡꯗꯕꯩ ꯃꯤ ꯌꯧꯔꯝꯃꯣꯏ ꯍꯥꯏꯗꯤ ꯑꯗꯨꯝ ꯐꯣꯟꯒꯨꯝꯕꯗꯤ ꯍꯥꯏꯗꯤ ꯇꯤꯚꯤꯒꯨꯝꯕꯗꯤ ꯌꯦꯡꯅꯤꯡꯗꯦꯕꯀꯣ ꯑꯁꯦꯡꯒꯨꯝꯕ ꯍꯥꯏꯗꯤ ꯔꯤꯌꯦꯜ ꯂꯥꯏꯐꯇꯗꯤ ꯌꯦꯡꯅꯤꯡꯉꯦ ꯑꯦꯕ
ꯗ꯭ꯔꯦꯁ ꯂꯩꯇꯦ ꯑꯃꯨꯛꯀ ꯃꯣꯏꯒꯤ ꯁꯥꯟꯅꯕ ꯃꯇꯝꯗꯣ ꯑꯩꯈꯣꯏ ꯇꯨꯝꯕ ꯃꯇꯝꯅꯤꯅ ꯌꯥꯝ ꯅꯦꯝꯕꯁꯨ ꯅꯠꯇꯦ ꯑꯃꯨ ꯉꯉꯥꯏꯗꯕꯗꯣ ꯇꯜꯂꯦꯕꯀꯣ
ꯑꯣ ꯑꯗꯨ ꯌꯦꯡꯗ꯭ꯔꯁꯨ ꯁꯞꯄꯣꯔꯠ ꯇꯧꯕ ꯇꯤꯝ ꯑꯃꯁꯨ ꯂꯩꯇꯕ꯭ꯔꯣ
ꯑꯗꯨꯗꯤ ꯂꯩꯌꯦꯗ
ꯇꯤꯟ ꯁꯣꯄꯣꯔ
ꯀꯩꯅ ꯄꯣꯔꯇꯨꯒꯜꯅ ꯄꯝꯃꯦ
ꯔꯣꯅꯥꯜꯗꯣ ꯐꯦꯟꯁ ꯅꯤꯅꯦ
ꯍꯣꯏꯅꯥ ꯅꯪꯗꯤ ꯃꯦꯁꯤ ꯑꯣꯏꯔꯝꯅꯦ
ꯑꯩꯗꯤ ꯃꯦꯁꯤꯅꯦ ꯍꯣꯏ
ꯏ ꯏꯟꯅ ꯄꯇꯤ ꯀꯅ ꯃꯦꯁꯤ ꯃꯦꯁꯁꯤ ꯃꯦꯁꯤ ꯃꯦꯁꯤꯉꯇ
ꯅꯨꯄꯤꯅ ꯁꯛ ꯌꯦꯡꯉꯦ ꯅꯨꯄꯥꯅ ꯐꯨꯠꯕꯣꯜ ꯌꯦꯡꯉꯦ ꯑꯗꯨꯒꯤꯅꯦ
ꯆꯨꯝꯗ꯭ꯔ
ꯑꯩ꯭ꯔꯣꯅꯦ ꯑ ꯑꯗꯨꯕꯨ ꯁꯛ ꯉꯛꯇꯔꯣ ꯁꯅꯥꯅꯕ ꯍꯥꯏꯗꯔꯤꯕꯅꯦ ꯁꯅꯥꯕꯁꯨ ꯍꯩꯌꯦ ꯃꯁꯛꯁꯨ ꯐꯖꯩꯌꯦ
ꯍꯥꯏꯇꯦ ꯍꯥꯏꯕꯗꯤ ꯅꯠꯇꯦ ꯕꯠ ꯃꯤꯁꯤꯒ ꯀꯝꯄꯔ ꯇꯧꯔꯗꯤ ꯃꯤꯁꯤꯅꯗꯤ ꯍꯦꯟꯅ ꯍꯥꯏꯈꯔꯦ ꯕꯣꯜꯒꯤꯗꯤ
ꯔꯣꯅꯤꯜꯗꯣꯗꯒꯤ ꯍꯥꯏꯕ ꯁꯅꯥꯅꯕ ꯍꯥꯏꯕ ꯑꯝꯇ ꯂꯩꯇꯦꯗ
ꯑꯕꯣ ꯌꯦꯟ꯭ꯔꯣꯒ ꯃꯥꯏ ꯀ ꯃꯥꯏꯅ ꯀ ꯈꯪ ꯏꯣ
ꯈꯪꯉꯦꯗ ꯌꯦꯡꯗꯁꯨ ꯂꯩꯏꯅ ꯈꯪꯉꯦꯗ
ꯌꯦꯡꯗ꯭ꯔꯗꯤ ꯈꯪꯕꯗꯤ ꯈꯔ ꯋꯥꯅꯤꯍꯦ ꯑꯩꯈꯣꯏ ꯌꯦꯡꯕꯈꯣꯏꯅ
ꯔꯣꯅꯥꯜꯗꯣꯗꯣ
ꯑꯥ
ꯍꯥꯏꯗꯤ ꯁꯅꯕ ꯍꯥꯏꯕ ꯉꯥꯛꯇ ꯅꯠꯇꯦꯕ ꯌꯦꯡꯕꯗ ꯃꯤ ꯅꯨꯡꯁꯤꯅꯤꯡ ꯍꯥꯏꯗꯤ ꯌꯥꯝ ꯀꯃꯥꯏꯅ ꯍꯥꯏꯁꯤꯔ ꯅꯨꯡꯁꯤꯕꯗꯣ ꯑꯃ ꯐꯥꯎꯔꯛꯑꯦꯕ
ꯑꯗꯨꯗꯤ ꯅꯣꯏ ꯅꯨꯄꯤ ꯑꯣꯏꯕꯒꯤꯅꯦꯗ
ꯎꯝ ꯑꯗꯨꯒꯤ ꯑꯣꯏꯔꯝꯃꯦ
ꯑꯥꯍꯥ ꯄꯣꯔꯇꯨꯒꯣꯜ ꯅꯠꯇꯕ ꯇꯣꯞꯄꯗꯤ ꯂꯩꯏꯇ꯭ꯔꯦ
ꯑꯇꯣꯞꯄꯗꯤ ꯅꯦꯃꯥꯔꯁꯨ ꯃꯁꯛ ꯐꯖꯩꯌꯦ
ꯎꯝ ꯄꯣꯣꯔꯇꯨꯒꯜꯅꯗꯨꯇꯦ ꯑ
ꯅꯪꯅ ꯑꯔꯖꯦꯟꯇꯤꯅꯥ
꯭ꯔꯖꯤꯜꯁꯨ ꯁꯄꯣꯔꯠ ꯇꯧꯋꯦꯗ
ꯑ ꯎꯝ ꯌꯥꯏꯗ ꯑꯃꯥꯡꯗ ꯁꯞꯄꯣꯔꯠ ꯇꯧꯔꯒ ꯁꯤꯈ꯭ꯔꯒꯠ ꯍꯥꯏꯗꯤ ꯅꯨꯡꯉꯥꯏꯔꯣꯏꯗꯅ ꯀꯣ ꯑꯅꯤ ꯑꯣꯏ ꯕꯦꯀꯞ ꯂꯩꯕꯒ
ꯎꯝ ꯍ ꯍ
ꯎꯝ
ꯃꯥꯅꯦ ꯃꯥꯅꯦ ꯖꯄꯥꯟꯕꯨꯁꯨ ꯁꯞꯄꯣꯔꯠ ꯇꯧꯕꯅꯦ ꯑꯗꯨꯒ ꯁꯤꯈ꯭ꯔꯦ
ꯑꯗꯨꯗ ꯅꯅ ꯁꯥꯄꯣꯔꯠ ꯇꯧꯕ ꯈꯗ ꯆꯗ ꯃꯂꯦ ꯍꯣꯏ
ꯎ ꯌꯨꯝꯗ ꯂꯩꯕ ꯃꯥꯜꯂꯦꯅꯦ ꯑꯗꯨꯗꯤ ꯅꯪꯁꯦ
ꯍꯕ
ꯏꯁꯇꯨꯗꯦꯟ ꯔꯣ ꯑꯣꯖꯥ ꯔꯣ ꯈꯔꯤꯔꯣ
ꯏꯁꯇꯨꯗꯦꯟꯁꯤꯡꯗ ꯍꯥꯏꯗꯤ ꯗꯅ ꯑꯣꯏꯔꯤꯌꯦ
ꯑꯗꯨꯗꯗꯤꯦ ꯌꯥꯝ ꯑꯁꯁꯗ ꯏꯅꯦꯗ ꯑꯗꯨꯕꯨꯗꯤ ꯌꯨꯝꯗꯗꯤ ꯂꯩꯇꯦ ꯍꯧꯖꯤꯛ ꯍꯧꯖꯤꯛ ꯑꯣꯏꯅꯗꯤ
ꯀꯣꯂꯦꯖ ꯀꯣꯂꯦꯖ ꯇꯥꯔꯤꯕ꯭ꯔꯥ
ꯑ ꯍ ꯀꯣꯂꯁ ꯀꯥꯑ
ꯑꯣ
ꯄꯨꯂꯤꯁ ꯀꯥꯔꯒꯦ
ꯑꯣ ꯐ ꯐ
ꯎꯝ ꯄꯨꯁꯀ ꯄꯨꯂꯤꯁꯀꯕ꯭ꯔꯣ ꯌꯨꯝꯗ ꯀꯥꯏ
ꯌꯨꯝꯗ ꯅꯠꯇꯦ ꯑꯩꯈꯣꯏꯁꯨ ꯔꯨꯔꯦꯟꯗ ꯂꯩꯕꯅꯦ
ꯑꯣ
ꯗ ꯂꯩꯦ ꯀꯂꯦ ꯁꯕ
ꯀꯔꯝ ꯀꯥꯟꯗ ꯂꯣꯏꯔꯅꯦ
ꯑ ꯐꯣꯟꯗꯗ ꯀꯣꯏꯗꯤ ꯍꯥꯎꯕꯗꯉꯥꯏ ꯑꯣ ꯑꯥ ꯅꯪꯗꯦ
ꯑꯁ ꯑꯩꯁꯨ ꯌꯥꯝꯃꯣꯜꯂꯤꯗ ꯍꯥꯐꯀꯨꯝꯕ ꯂꯩꯔꯛꯏꯗ
ꯑꯗꯨꯗꯤ ꯐꯣꯔ ꯊꯥꯔꯚ ꯐꯣꯔ ꯑꯣꯏꯔꯝꯅꯦ ꯀꯣ
ꯍ ꯍꯣꯏ ꯆꯨꯝꯃꯦ ꯆꯨꯝꯃꯦ
ꯑ ꯎꯝ
ꯀꯅꯥ ꯀꯅꯥꯀ ꯂꯩꯕꯅꯗ
ꯑꯩ ꯍꯈꯣꯏ ꯗꯗꯥꯒ ꯑꯩꯒ ꯂꯩꯔꯤ
ꯎꯝ ꯅꯨꯡꯉꯥꯏꯕ꯭ꯔꯣ ꯂꯩꯃꯤꯟꯅꯕ ꯏꯁꯇ꯭ꯔꯤꯛ ꯑꯣꯏꯕ꯭ꯔꯣ
ꯍꯁꯇ꯭ꯔꯤꯒ ꯌꯥꯝꯃꯣꯏꯗꯦꯖ ꯑꯩꯅ ꯍꯦꯟꯅ ꯀꯩꯅꯣ ꯁꯥꯊꯤꯕꯅꯤꯅꯀꯣ
ꯅꯪꯅ ꯍꯦꯟꯅ ꯑꯍꯥꯟꯕ꯭ꯔ
ꯉ ꯅꯠꯇꯦ ꯗꯗꯥ ꯑꯩ ꯗꯗꯥ
ꯑꯥ
ꯍꯇ꯭ꯔꯤ ꯑꯣꯏꯗꯦꯗ ꯐꯩꯗꯅ ꯑꯗꯨꯝ ꯂꯩꯃꯤꯟꯅꯕꯗ ꯑꯗꯨꯝ ꯅꯨꯡꯉꯥꯏꯌꯦꯗ ꯍꯥꯏꯗꯤ ꯑꯗꯨꯝ ꯀ ꯍꯥꯏꯖꯔꯣ ꯔꯨ ꯇ ꯑꯣ ꯑꯗꯨꯕ ꯀ ꯑꯣ ꯑꯗꯨ ꯄꯨꯅ ꯂꯩ
ꯑ ꯑ ꯑꯗꯨꯅ ꯐꯩ ꯃꯤ ꯈꯔꯗ ꯌꯥꯝ ꯀ ꯇꯒ ꯂꯩꯕ ꯁ ꯂꯩꯕꯒꯦ
ꯍꯣꯏ ꯍꯣꯏ ꯃꯤ ꯈ꯭ꯔꯥꯗꯤ ꯂꯩ ꯃꯄꯜ ꯊꯣꯛꯍꯟꯗꯕ ꯀꯣ ꯌꯥꯝ ꯀꯩꯅꯣ ꯗꯈꯣꯏ ꯏꯗꯤꯗ ꯃꯅ ꯇꯧꯗꯦꯗ ꯑꯩꯈꯣꯏꯗꯤ ꯃꯄꯥꯟꯁꯨ ꯊꯣꯛꯧꯇꯕꯅꯤꯅ ꯀꯥꯟ ꯊꯣꯛꯑꯣ ꯍꯥꯏꯅ ꯍꯥꯏꯔꯁꯨ ꯍꯨꯏ ꯊꯣꯛꯇꯕꯅꯤꯅ
ꯂꯄꯥꯟ ꯊꯣꯛꯑ ꯀꯩꯅꯣ ꯃꯅꯨꯡ ꯈꯛꯇ ꯂꯩꯔꯒ
ꯊꯕꯛ ꯂꯩꯩ ꯊꯕꯛ ꯂꯩꯖꯩꯦꯕ
ꯊꯕꯛ ꯕꯤꯗꯥꯃꯒꯅ ꯇ꯭ꯔꯁꯣ ꯀꯣꯏꯗ꯭ꯔꯒ ꯀꯃꯥꯏꯅ ꯀꯣꯏꯐꯝ ꯂꯩꯇꯦ ꯍꯥꯏꯔꯗꯤ ꯁꯨꯝꯅ ꯋꯥꯛꯀꯤꯡ ꯆꯠ ꯑꯩꯣꯏ ꯌꯥꯌꯦ
ꯑꯗꯨꯗꯤ ꯑꯗꯨꯝ ꯃꯔꯥ ꯃꯔꯥ ꯆꯠꯂꯦꯗ ꯍꯥꯞꯇꯥ ꯑꯃꯗ ꯑ
ꯎꯝ ꯑꯁ ꯑꯩꯈꯣꯏꯗꯤ ꯅꯨꯡꯊꯤ ꯀꯣꯏꯔꯤꯅꯤ
ꯌꯥꯏꯗꯅꯣꯅ ꯄꯥꯔ ꯇꯣꯏ ꯇꯅꯤ ꯑꯁ ꯇꯥꯕ ꯇꯥꯕ꯭ꯔꯣ ꯑꯩ ꯐꯣꯟꯁꯨ
ꯇꯥꯏ ꯇꯥꯏꯣꯡꯣꯟ ꯅꯣꯡꯁꯨ ꯇꯥꯏꯌꯦ ꯅꯪꯒꯤ ꯃꯈꯣꯟꯁꯨ
ꯅꯣꯡꯃꯤ ꯀꯂꯦ ꯣꯜꯗꯗꯤꯦ
ꯑ ꯀꯦ ꯍ ꯑꯩꯈꯣꯏꯗꯁꯨ ꯍꯧꯖꯤꯛ ꯍꯧꯖꯤꯛ ꯅꯣꯡ ꯆꯨꯒꯦ ꯇꯧꯔꯒ ꯅꯨꯡꯁꯤꯠꯇꯣ ꯀꯟꯅ ꯇꯧꯔꯒ ꯂꯩ ꯅꯣꯡꯕꯨꯗꯤ ꯆꯨꯗꯦ
ꯑꯣ ꯍꯕꯤꯗꯤꯤ ꯀꯝꯃꯦ ꯁꯤꯗ
ꯎꯝ
ꯅꯪ ꯍꯧꯖꯤꯛ ꯎ ꯇꯝꯄꯥꯛꯥꯛꯗ ꯂꯩꯕ꯭ꯔꯣ
ꯕ꯭ꯌꯨ ꯑꯁꯤ ꯇꯝꯄꯣꯛꯇ ꯂꯩꯌꯦꯗ ꯑꯥ ꯆꯠꯅꯤꯡꯕꯁꯨ ꯆꯠꯄ ꯌꯥꯗ꯭ꯔꯦꯅꯦ
ꯑꯣ ꯍꯧꯁꯨ ꯆꯠꯄ ꯌꯥꯗ꯭ꯔꯦ ꯆꯠꯄ ꯌꯥꯔꯁꯨ ꯂꯝꯕꯤꯗꯣ ꯎꯝ ꯅꯨꯡꯉꯥꯏꯇꯦꯕꯀꯣ
ꯑꯥ
ꯎꯝ
ꯁꯤ
ꯁꯞꯁ ꯂ ꯂꯝꯕꯤ ꯆꯖꯤ ꯆꯞꯄꯤ ꯌꯥꯗꯦꯈꯣꯏꯁ
ꯑꯣ ꯑꯩꯈꯣꯏꯕꯨꯗꯤ ꯂꯝꯕꯤꯗꯤ ꯈꯔ ꯈꯔꯗꯤ ꯍꯥꯡꯕ ꯃꯥꯜꯂꯦ ꯑꯗꯨꯗ ꯎꯝ ꯎꯝ ꯀꯔꯤ ꯍꯥꯏꯁꯤꯦꯔ ꯅꯨꯡꯉꯥꯏꯇꯕ ꯍꯥꯏꯇꯥꯔꯦ ꯌꯨꯝꯗꯁꯨ ꯂꯥꯛꯀꯅꯨ ꯍꯥꯏꯕ ꯁꯨꯇꯤꯕꯨꯗꯤ ꯂꯩ
ꯃꯣꯏꯗ ꯍꯧꯖꯤꯛꯀꯥꯟꯗꯤ ꯄꯪꯆꯠ ꯆꯠꯠꯇꯁꯨ ꯌꯥꯏꯑꯕꯀꯣ
ꯎꯝ
ꯃ ꯃꯇꯝ ꯐꯥꯗꯕꯅꯤꯅ ꯀꯅꯥ ꯐ ꯑꯗꯨꯝ ꯁꯤꯅ ꯂꯩꯕꯅ ꯐꯥꯏꯗ
ꯑ ꯀꯔꯤ ꯁꯣꯝ ꯆꯥꯔꯦ ꯉꯁꯤ
ꯁꯤ ꯑꯩꯈꯣꯏ ꯑꯂꯨꯒꯗ ꯆꯥꯏ ꯑꯗꯨꯒ ꯅꯥꯀꯄꯤꯒꯤ ꯑꯃꯨꯛ ꯀꯩꯅ ꯁꯤꯡꯖꯨ
ꯑꯔꯟꯖꯤ ꯀꯔꯤꯆꯔꯅꯦ
ꯍꯣꯔꯦꯟ ꯐ ꯈꯔꯥꯡ ꯄꯩꯁꯥ ꯐꯪꯃꯤ ꯉꯁꯤ
ꯅꯨꯡꯉꯥꯏꯔꯀꯣ ꯃꯤꯗꯤ
ꯅꯪꯐꯅꯠꯇ꯭ꯔꯒꯔꯥ
ꯑꯗꯨꯉꯥꯏꯔꯤꯗ
ꯑ
ꯀꯟꯅꯣ ꯇꯧꯋ ꯐꯖꯅ ꯀꯟꯅꯣ ꯑꯣꯏꯔꯤꯁ ꯂꯥꯛꯑꯣ ꯌꯥꯝ ꯐꯪꯦ ꯑꯩꯈꯣꯏꯗꯤ ꯑꯍꯥꯟꯕꯗ ꯌꯥꯝ ꯃꯪꯈ꯭ꯔꯦꯕꯀꯣ ꯀꯣ ꯑꯗꯨꯒꯤ ꯌꯥꯝ ꯂꯥꯛꯇꯦꯕ
ꯑꯣ ꯑꯩꯁꯨ ꯀꯩꯅꯣ ꯑꯗꯨꯝ ꯃꯥꯡꯕ ꯈꯔ ꯌꯥꯎꯋꯦ ꯍꯥꯏꯗꯤ ꯇꯧꯗ꯭ꯔꯒ ꯑꯃ ꯑꯣꯏꯅ ꯁꯃꯤꯠ ꯇꯧꯅꯤꯡꯉꯥꯏꯒꯨꯝꯕ ꯊꯣꯛꯄꯒꯨꯝꯕꯗꯣ ꯃꯉꯥ ꯇꯔꯨꯛ ꯌꯨꯝꯕ ꯌꯥꯎꯋꯦ
ꯑꯣ ꯃꯔꯛꯇꯗꯤ ꯀꯣꯜ ꯇꯧꯔꯒ ꯆꯠꯇꯕ ꯃꯣꯏ ꯄꯤꯛ ꯇꯧꯗꯒꯁꯨ ꯂꯩꯌꯦꯅꯀꯣ ꯍꯥꯏꯗꯤ ꯎꯝ ꯃꯧ ꯃꯧꯁꯤꯡꯗ ꯍꯦꯟꯅ ꯇꯧꯋꯦꯕ ꯑꯗꯨꯗꯤꯀꯣ ꯀꯣ ꯇꯧꯁꯦ ꯍꯥꯏ ꯍꯣꯏ ꯍꯥꯏꯔꯅꯦꯕ ꯍꯣꯏ ꯍꯥꯏꯤꯛ ꯀꯣꯜ ꯇꯧꯕꯗ ꯃꯣꯏ ꯄꯦ ꯇꯧꯗꯕ ꯑꯃꯨꯛ ꯑꯣꯐꯂꯥꯏꯟꯗ ꯇꯧꯔꯛꯀꯅꯤ ꯑꯗꯨꯒ ꯑꯉꯥꯡ ꯍꯧꯒꯠꯂꯦ ꯀꯣꯟꯅ ꯇꯧꯔꯁꯦꯅ ꯍꯩꯛꯇ ꯍꯥꯏꯕ ꯃꯣꯏꯁꯦ ꯑꯗꯨ ꯑꯗꯨꯝ ꯃꯥꯡꯕ ꯌꯧꯋꯦꯕ
ꯑꯣ ꯑ ꯍ
ꯑꯗꯨꯕꯨ ꯃꯧꯒ ꯑꯣꯔꯤꯁꯤ ꯅꯥꯕꯗꯣ ꯄꯣꯏꯟꯁ ꯌꯥꯝ ꯐꯪꯉꯦ ꯍꯥꯏꯕꯅꯤ
ꯎꯝ ꯑ ꯃ ꯑꯣ ꯅꯪ ꯕꯥꯎꯗ ꯅꯠꯇꯦ
ꯂꯩꯔꯦ ꯅ ꯏ ꯀ꯭ꯋꯦꯁꯟꯁꯤꯗꯤ ꯀꯣꯂꯦꯖꯇ ꯍꯧꯕꯗ ꯉꯥꯏꯔꯤꯔ ꯃꯥꯗꯤ ꯅꯠꯇꯦ ꯑꯃꯨꯛ ꯍꯥꯏꯔꯛꯄꯗ
ꯅꯪ ꯅꯪꯕꯨ ꯄꯥꯈꯪꯣ
ꯄꯥꯈꯪ ꯅꯠꯇꯦ ꯄꯨꯄꯨꯅꯤꯗ
ꯎ
ꯅꯨꯄꯤ ꯊꯤꯔꯒ ꯅꯨꯄꯤ ꯊꯤꯈ꯭ꯔꯕꯅꯦ ꯅꯨꯄꯤ ꯃꯌꯨꯝ ꯍꯟꯈ꯭ꯔꯦ
ꯀꯩꯒꯤꯅꯣ ꯅꯪ ꯐ
ꯍꯣꯏ ꯑꯩꯒ ꯂꯕ ꯅꯨꯡꯉꯥꯏꯇꯦ ꯍꯥꯏꯔꯒ ꯌꯨꯝ ꯆꯦꯟꯈ꯭ꯔꯦ
ꯌꯨ ꯉꯥꯎꯔꯒ ꯅꯪꯒꯤ ꯅꯨꯄꯤꯗꯣ ꯌꯥꯝ ꯄꯨꯔꯝꯅꯦ ꯅꯪꯁꯦ
ꯐ ꯑꯁꯃꯥꯟ ꯐꯨꯕꯅꯦꯗꯒꯣ
ꯃꯥꯅ ꯐꯨꯔꯤ ꯃꯥꯅ ꯆꯦꯟꯒꯗꯕ ꯅꯠꯇꯦꯕ ꯅꯪꯅ ꯆꯦꯟꯒꯗꯕꯅꯦꯕ
ꯍꯥꯟꯅ ꯐꯨꯔꯒ ꯆꯦꯟꯈ꯭ꯔꯦ
ꯑꯦꯁ ꯑꯗꯨꯗꯤ ꯅꯪ ꯑꯣꯏꯗꯕ ꯉꯥꯡꯗ꯭ꯔꯦ ꯍꯖꯥ ꯑꯗꯨ ꯌꯥꯗ꯭ꯔꯦ
ꯃꯥꯅ ꯐꯨꯔꯒ ꯃꯥ ꯕꯦꯛꯇꯤꯝ ꯁꯥꯔꯒ ꯆꯦꯟꯈ꯭ꯔꯦꯕ